ꯍꯜꯂꯣ
ꯆꯥꯎꯕꯤꯤ ꯍꯥꯏꯔꯣ ꯇꯥꯏꯌꯦ
ꯎꯣ
ꯇꯌꯦ
ꯑ ꯊꯕꯛ ꯈꯔ ꯆꯤꯜꯂꯨꯕ ꯉꯁꯥꯏꯉꯩ ꯐꯣꯟ ꯇꯧꯔꯝꯕ ꯆꯪꯗꯕ ꯀꯩꯗꯧꯔꯤꯒꯦ ꯆꯄꯣ
ꯍꯧꯖꯤꯗꯤ ꯁꯪꯉꯕꯣ
ꯁꯪꯉꯦ ꯑꯗꯨꯒꯤꯅꯦ ꯇꯧꯔꯛꯏꯁꯦ
ꯑꯩꯁꯦ ꯀꯩꯁꯟꯇ ꯇꯧꯔꯝꯗ ꯁꯨꯝ ꯂꯩꯔꯝꯃꯅꯦ
ꯍꯦ ꯀꯗꯂꯤ ꯑꯗꯨꯝꯗ꯭ꯔꯤꯚꯏꯗꯦ
ꯇꯨꯝꯗ꯭ꯔꯤ ꯋꯥꯔꯜ ꯀꯞ ꯌꯦꯡꯈꯤꯗꯣꯏꯅꯦ
ꯃꯪꯒꯤ ꯑꯪꯀꯜꯅꯤ ꯌꯥꯗꯨꯗꯤ
ꯑꯝ
ꯉꯁꯤ ꯀꯩꯀꯩ ꯂꯝ ꯁꯥꯟꯅꯅꯤ ꯍꯥꯏꯒꯦ
ꯑꯩ ꯈꯪꯗꯦ ꯑꯗꯨꯗꯤ ꯂꯩꯕ꯭ꯔꯥ ꯂꯩꯕ꯭ꯔꯥ ꯈꯪꯗꯦ ꯑꯗꯨ ꯑꯣꯏꯔꯁꯨ ꯑꯩ ꯌꯦꯡꯈꯤꯤꯗꯣꯏꯅꯦ
ꯀ ꯊꯦꯡ ꯃꯤ ꯌꯦꯡꯕ ꯍꯧꯅꯒ꯭ꯔ ꯄꯣꯖꯦꯛꯇꯔꯒ ꯀꯥꯞꯄꯗꯅ
ꯁꯨꯃꯥꯡꯗꯔ
ꯎꯝ
ꯀꯅꯥꯅ ꯄꯨꯔꯛꯕ
ꯋꯥꯔꯤ ꯄꯨꯋꯥꯋꯥꯔꯤ ꯈꯔ ꯂꯩ ꯔꯎꯅꯤ
ꯑꯩꯁꯥꯏ ꯋꯥꯔꯤꯝ ꯂꯤꯕꯤꯌꯎꯨꯔꯥ
ꯎꯝ
ꯂꯥꯏꯔꯤꯛꯇ ꯊꯦꯡꯅꯕ ꯋꯥꯔꯤꯅꯦꯕꯀꯣ
ꯎꯝ
ꯑꯥ ꯍꯒꯣ ꯍꯀꯦ
ꯔꯣꯏꯔꯣ ꯍ ꯃꯂ ꯍꯥꯎ꯭ꯔꯔꯕꯣ
ꯀꯥꯎꯈ꯭ꯔꯦ
ꯅꯁꯨꯣꯍ ꯑꯣꯛꯖꯟ ꯊꯤꯗꯥ
ꯐꯅꯦꯛ ꯀꯩꯅ ꯆꯠꯂꯦꯕꯀꯣ ꯑꯁꯥꯏꯅꯦ ꯑꯩꯈꯣꯏ ꯁꯤꯗ ꯐꯅꯦꯛꯒꯤ ꯃꯤ ꯑꯃ ꯂꯩꯕꯗꯣ ꯚꯥꯏꯔꯦꯜꯒꯗ ꯠꯇꯗ ꯑꯗꯨꯅꯦ ꯐ ꯐꯅꯦꯛ ꯂꯩꯕ ꯆꯠꯂꯦꯕꯀꯣ ꯐꯅꯦꯛꯇꯣ ꯑꯩꯅ ꯍꯦꯛ ꯑꯍꯥꯟꯕ ꯌꯦꯡꯕꯗ ꯃꯆꯨꯗꯣ ꯄꯤꯡ ꯀꯂꯔꯗ ꯈꯔ ꯗꯥꯛ ꯑꯣꯏꯔꯒ ꯌꯦꯡꯕ ꯀꯥꯟꯗ ꯃꯄꯥꯟꯒꯗꯣ ꯀ꯭ꯔꯤꯝꯒ ꯑꯣꯏꯔꯒ ꯌꯥꯝ ꯐꯖꯩꯑꯕꯀꯣ ꯑꯣꯏꯣꯏꯔꯅꯤ ꯆꯜꯂꯦꯕ ꯑꯗꯣ ꯑꯩꯗꯤ ꯄꯥꯝꯗꯅ ꯇꯥꯞ ꯂꯅ ꯈꯜꯂꯦꯕꯀꯣ ꯑꯗꯨꯒꯅꯦ ꯐꯅꯦꯛꯇꯣ ꯑꯩꯈꯣꯏꯒꯤ ꯐꯅꯦꯛ ꯅꯥꯊꯥꯔꯝ ꯃꯅ ꯑꯃ ꯂꯩꯕꯗꯣ ꯌꯦꯦꯠꯁꯤꯟꯕ ꯌꯥꯎꯗꯕꯒꯤꯍ ꯑꯗꯨꯃꯥꯏꯅ ꯂꯩꯔꯝꯃꯦꯕꯀꯣ ꯄꯥꯃꯒꯤꯅ ꯂꯩꯒꯦ ꯂꯩꯖꯔꯖꯅꯨ ꯑꯁꯤꯕꯨ ꯀꯥꯏꯅ ꯈꯜꯂ ꯄꯨꯔ ꯂꯥꯛꯑꯦ ꯌꯨꯝ ꯌꯣꯒ ꯌꯦꯡꯕꯗꯅꯤ ꯈꯪꯕ꯭ꯔꯥ ꯂꯝ ꯇꯠꯂꯒ ꯁꯝꯗꯕꯒꯤꯁꯨ ꯌꯥꯎ ꯂꯩꯔꯝꯃꯦꯕꯀꯣ ꯑꯗ ꯑꯩꯅ ꯆꯠꯂꯒ ꯈꯔ ꯐꯕ ꯑꯃꯕꯨ ꯁꯦꯡꯇꯣꯛꯎꯔꯦ ꯁꯨ ꯑꯗꯨꯗꯤ ꯄꯥꯝꯕꯗꯨꯗꯤ ꯐꯪꯗ꯭ꯔꯦ ꯑꯣ ꯑꯇꯣꯞꯄ ꯆꯨꯗ ꯑꯣꯏꯅ ꯂꯧꯔꯛꯏꯕ
ꯎꯝ
ꯑꯩꯈꯣꯏꯁꯦꯋꯥꯗꯗꯤ ꯃꯣꯏꯔꯥꯡꯒꯤ ꯆꯟꯕꯤꯁꯦ ꯌꯥꯝ ꯁꯥꯟꯅꯩꯌꯦ ꯃꯣꯏꯔꯥꯡ ꯃꯤꯆꯟꯗꯤ ꯐꯅꯦꯛ ꯑ ꯋꯥꯟ ꯄ꯭ꯂꯥꯏꯗꯤ ꯃꯣꯏꯔꯥꯡꯒꯤ ꯆꯟꯕꯤꯗꯣ ꯈꯪꯕ꯭ꯔꯥ
ꯎꯝ
ꯍꯥꯥ
ꯍꯪꯉꯦ
ꯑꯗꯣ ꯑꯩꯈꯣꯏ ꯁ꯭ꯋꯥꯏꯒꯤꯗꯤ ꯑꯃ ꯐꯤ ꯁꯥꯕꯁꯦ ꯁꯤꯁꯤꯅ ꯑꯩꯈꯣꯏꯒꯤ ꯃꯩꯇꯩ ꯅꯨꯄꯤ ꯏꯁꯥꯒꯤ ꯅꯨꯄꯤꯁꯤꯡꯁꯤꯒꯤ ꯍꯥꯏꯇꯥꯔꯦꯀꯣ ꯃꯣꯏꯒꯤ ꯁꯦꯟꯗꯥꯟ ꯂꯝꯕꯤ ꯑꯣꯏꯖꯔꯤꯕ
ꯎꯝ
ꯑꯗꯨ ꯅꯣꯏ ꯑꯗꯨꯝ ꯐꯤ ꯄꯥꯝꯝꯕꯁꯨ ꯑꯗꯨꯝ ꯂꯥꯛꯑꯣ ꯁꯤꯗꯒꯤ ꯂꯧꯕ
ꯃꯣꯏ ꯂꯦ ꯗꯨꯀꯗ ꯑꯣꯏꯒꯅ ꯊꯔꯃ ꯃ ꯂꯩꯔꯃꯦ
ꯊꯥꯔ ꯑꯃꯁꯁꯨ ꯂꯩꯔꯝꯃꯦ ꯑꯗꯨꯗꯣ ꯑꯩ ꯍꯣꯏ ꯑꯅꯤꯔ ꯍꯜꯂꯤꯕ
ꯎꯝ ꯣ
ꯑꯗ ꯐꯖꯕ ꯑꯃ ꯑꯗꯨꯝ ꯌꯥꯎꯔꯝꯃꯦ ꯐꯖꯕꯗꯣ ꯑꯗꯨꯝ ꯄꯨꯔ ꯂꯥꯛꯑꯦ ꯑꯅꯤ ꯂꯧꯔꯛꯑꯦ ꯐꯪꯗꯤ ꯆꯪꯅꯤ ꯉꯥꯛꯇ ꯑꯗꯨꯒ ꯐꯤ ꯑꯔꯥꯡꯕꯤꯗꯣ ꯈꯪꯕ꯭ꯔꯥ
ꯑꯥ
ꯑꯗꯨꯁꯨ ꯑꯅꯤ ꯂꯧꯧꯔꯦ ꯐꯤ ꯌꯥꯔꯕꯤꯗꯨꯖ ꯐꯤ ꯑꯔꯥꯡꯕꯤꯗꯨꯗꯤ ꯋꯥꯟ ꯑꯩꯠꯇꯤ ꯈꯛꯇꯅꯦꯕꯀꯣ ꯑꯗꯨꯒ ꯃꯣꯏꯔꯥꯡꯕꯤ ꯆꯟꯕꯤꯗꯨ ꯑꯣ ꯑꯗꯨꯗꯤ ꯁꯨꯠꯅꯦꯕ ꯐꯤꯁꯨ ꯐꯅꯦꯛꯁꯨ ꯑꯗꯨꯗ ꯂꯨꯄꯥ ꯂꯤꯁꯤꯡ ꯑꯃ ꯍꯣꯡꯗ꯭ꯔꯦ
ꯔꯤ ꯌꯥꯔꯅꯦ ꯑꯗꯨ
ꯎꯝ ꯑꯗꯨ ꯅꯣꯏ ꯂꯝꯗꯗꯤ ꯐꯅꯦꯛꯀꯨꯝꯕꯗꯨ ꯁꯥꯟꯅꯕ꯭ꯔꯣ
ꯄꯩꯗꯤꯅ ꯁꯅꯌꯦꯦ
ꯦꯔ ꯍꯥꯏ
ꯐꯥꯝꯕ꯭ꯔꯣ
ꯅꯣꯏꯗ ꯅꯣꯏꯗꯒꯤ ꯂꯧꯕꯒꯦ ꯍꯥꯏꯕ ꯅꯠꯇꯦ ꯑꯩꯈꯣꯏꯗ ꯂꯥꯛꯑꯣ ꯑꯩꯈꯣꯏꯗꯤ ꯍꯣꯡꯅ ꯄꯤꯕꯤꯒꯦ
ꯑꯩꯈꯣꯏ ꯉꯥꯏ ꯅꯨꯄꯤꯁꯤꯡꯁꯤꯗꯤꯅꯦ ꯃꯣꯏꯔꯥꯡꯃꯤꯁ ꯆꯝꯕꯤ ꯀꯥꯛꯇꯅꯤ ꯁꯥꯟꯅꯁꯦ
ꯋꯥ ꯂꯏ ꯇ ꯑꯣꯗꯗꯝꯅꯤꯕ
ꯀꯔꯤꯅꯤ ꯍꯥꯏꯅ ꯇꯣꯡꯒꯦ
ꯍꯪꯗ
ꯔꯥꯅꯤ ꯐꯤꯁꯨ ꯕꯦꯝꯅ ꯇꯣꯡꯉꯦ ꯍꯥꯏꯕꯅꯤ
ꯑꯠꯇ ꯑꯣꯅ ꯁꯥꯖꯔꯖꯅꯤ ꯇꯨꯡꯅꯗꯕꯅ ꯍꯧꯖꯛꯇꯦ ꯂꯪꯝꯕ ꯂ ꯍꯒ ꯀꯕꯒꯤꯅꯦ ꯇꯣꯡꯣꯡꯗ ꯍꯥꯏꯗꯅꯦ ꯍꯝꯕꯠꯇ ꯎ ꯌꯥꯒꯁꯦ ꯇꯥꯡꯈ꯭ꯔꯦ ꯍꯥꯏꯕꯅꯦꯕ
ꯑꯥ
ꯃꯣꯏ ꯐꯤꯔꯣꯟꯕꯤꯅ ꯍꯣꯡꯅ ꯂꯧꯕ ꯁꯤꯒꯨꯝꯕ ꯌꯥꯝ ꯇꯥꯡꯉ ꯇꯥꯡ ꯌꯣꯟꯕ
ꯑ
ꯑꯗꯨꯕꯨ ꯂꯩꯁꯥꯕꯤꯅ ꯀꯔꯤꯝꯇ ꯇꯣꯡꯍꯧꯗꯕ
ꯑꯥ
ꯖꯒꯤꯅꯤꯗꯥꯖꯤ ꯇꯅꯁꯦ ꯑꯣ
ꯅꯪ ꯍꯟꯁꯀꯁꯟꯁꯦ ꯂꯧꯕ ꯅꯨꯡꯉꯥꯏꯕ꯭ꯔꯥ
ꯅꯨꯡꯉꯥꯏ ꯆꯠꯂꯣ ꯅꯨꯡꯉꯥꯏꯕꯅꯦ
ꯑꯩꯣꯏ ꯀꯔꯤ ꯂꯝ ꯌꯧꯔꯒ
ꯃꯣꯏꯔꯥꯡ ꯎꯄꯥꯏ ꯂꯩꯇꯦ ꯍꯧꯖꯤꯛꯇꯤ ꯃꯣꯏꯔꯥꯡ ꯅꯠꯇꯅ ꯅꯠꯇꯦ ꯑꯍꯥꯟꯕꯗꯅꯦ ꯀꯔꯤ ꯆꯪꯉꯦ ꯀꯪꯂꯥꯗ ꯅꯦꯛꯁꯅꯅꯦ ꯁꯇꯦꯠ ꯃ꯭ꯌꯨꯖꯝ ꯀꯩꯗꯤ ꯂꯩꯕꯗꯣ ꯕꯤꯇꯤ ꯄꯥ ꯅꯥꯀꯟꯗ ꯂꯩꯕꯗꯣ ꯑꯗꯨꯗ ꯆꯉꯦ ꯃꯊꯪꯗꯅꯅꯦ ꯀꯥꯏꯅ ꯆꯪꯂ ꯑꯣꯖꯨꯗ ꯆꯪꯦ ꯖꯨꯗꯒꯤ ꯊꯣꯛꯂꯛꯑꯦ ꯊꯣꯛꯂꯛꯑꯦ ꯊꯣꯛꯂꯛꯑꯦ ꯊꯣꯛꯂꯛꯑꯦ ꯑꯗꯨꯒ ꯁꯦꯟꯗ꯭ꯔꯥꯗ ꯆꯪꯉꯦ ꯆꯠꯂꯦ ꯆꯗ꯭ꯔꯥꯗ ꯁꯥꯛꯁꯔꯔꯦ ꯆꯥꯛ ꯆꯥꯕ ꯂꯣꯏꯔꯒ ꯊ ꯊꯣꯛꯂꯛꯑꯦ ꯊ ꯊꯣꯛꯂꯑꯦ ꯊ ꯊꯣꯛꯂꯛꯑꯦ ꯑꯗꯨꯒ ꯁꯦꯟꯗ꯭ꯔꯥꯗ ꯄꯣꯠꯄꯨꯗꯤ ꯂꯩꯔꯛꯑꯦꯕꯀꯣ ꯐꯣꯅꯦꯗꯤ ꯑꯗꯨ ꯑꯗꯨ ꯏꯗꯨ ꯃꯥꯦꯇꯤꯉꯃ ꯁꯕꯨꯡ ꯀ ꯀꯥ ꯀꯩꯗꯧꯁꯤꯦꯅ ꯂꯩꯒꯤꯁꯤꯦꯅ ꯃꯣꯏꯔꯥꯡ ꯕꯖꯥꯔꯗ ꯇꯥꯡꯉꯦꯅ ꯕꯤꯁꯦꯝꯄꯨꯔ ꯕꯖꯥꯔꯗ ꯀꯨꯝꯃꯒ ꯂꯩꯅꯔꯛꯑꯦ
ꯎꯝ
ꯑꯗꯨꯒꯒ ꯖꯦꯠ ꯒꯥꯔꯤꯗꯣ
ꯎꯝ
ꯅꯝꯕꯣꯟꯗ ꯂꯩꯕꯗꯣ ꯑꯉꯥꯡ ꯁꯥꯟꯅꯐꯝꯗꯣ ꯑꯗꯉꯦ
ꯁꯣꯏꯕꯨꯝꯗꯣ ꯍꯥꯎꯕꯅꯦ ꯃꯣꯏꯔꯥꯡꯒꯤ ꯁꯝ ꯕꯤꯁꯅꯨꯄꯨꯔꯣꯝꯒꯤ ꯁꯣꯏꯕꯨꯝꯗꯣ
ꯍꯥꯎꯋꯤ ꯍꯥꯎꯋꯦ ꯃꯣꯔꯣꯛꯇꯣ ꯑꯩꯈꯣꯏ ꯏꯆ ꯑꯃ ꯂꯩꯌꯦꯕꯀꯣ
ꯎꯝ
ꯍꯣꯏ ꯑꯩꯈꯣꯏ ꯏꯆꯦ ꯑꯃ ꯂꯩꯌꯦꯕꯀꯣ ꯑꯗꯨꯅꯅꯦ ꯃꯣꯔꯣꯛꯁꯦ ꯁ ꯏꯔꯣꯕꯗꯨꯅ ꯍꯥꯏꯀꯠꯇꯅ ꯊꯥꯛꯆꯤꯜꯂꯝꯃꯦ ꯕꯨꯛ ꯁꯥꯎꯒꯟꯅꯔꯦ ꯃꯌꯥꯝꯁꯦ
ꯎꯝ
ꯂꯐꯣꯏ ꯆꯥꯟꯅꯔꯦ ꯁꯪꯒꯣꯝ ꯇꯣꯜꯂ ꯈꯥꯡꯉ ꯎ ꯌꯥꯝꯗꯝ ꯃꯤꯕ ꯋꯥꯔꯤꯔꯤ
ꯆꯥꯗ꯭ꯔꯦ ꯑꯗꯨꯅ ꯁꯪꯒꯣꯝꯒ
ꯅꯣꯏ ꯃꯣꯏꯔꯥꯡꯗ ꯆꯠꯄꯗꯨꯗꯤ ꯀꯃꯥꯏ ꯀꯃꯥꯏ ꯇꯧꯔꯛꯀꯦ ꯀꯩ ꯀꯩ ꯎꯔꯛꯀꯦ ꯂꯥꯎꯇꯥꯛ ꯅꯠꯇ꯭ꯔꯣ ꯅꯣꯏ ꯆꯠꯂꯨꯏꯁꯦ ꯃꯣꯏꯔꯥꯡꯗ ꯌꯦꯡꯉꯨꯏꯁꯦ
ꯍꯣꯏ ꯃꯤ ꯃꯌꯥꯝꯗ ꯎꯒꯩ ꯂꯩꯅꯦꯒ ꯇꯥ ꯎꯔꯦ
ꯃ ꯊꯗ ꯇꯠꯇ꯭ꯔ
ꯀꯥꯟꯗꯦ ꯍꯤꯒꯗꯣꯉꯛꯇꯦ
ꯍꯥꯏꯒꯤꯦ
ꯀꯕꯤ ꯃꯌꯥꯝ ꯆꯠꯄꯅꯦ ꯑꯁ ꯀꯥꯔ ꯆꯠꯅꯤꯅꯦ ꯊꯦꯡꯕꯅꯤꯅ ꯅ ꯍꯪꯆꯤ ꯆꯠꯅꯤꯅꯏꯅꯦ
ꯏꯃ ꯌꯥꯗ꯭ꯔ ꯊꯝꯕꯥ ꯍꯦꯒ ꯂ ꯂꯩꯇꯦ ꯀꯄ ꯍ ꯇꯅꯤꯡꯕ
ꯅ ꯋꯥꯒꯦ ꯀꯣꯏ ꯆꯦꯕꯗꯨ ꯇꯨ ꯎꯕ
ꯅꯨꯡꯉꯥꯏꯔꯨꯏꯌꯦꯃꯤ ꯃ ꯊꯨꯡ ꯉꯥꯏꯗ ꯋꯥꯅꯤ ꯑꯗꯨꯗꯤ ꯍꯤꯒ ꯇꯣꯡꯕꯒꯥꯏꯗꯨꯗꯤ
ꯑꯩꯈꯣꯏꯒꯤ ꯏꯆꯤꯟꯜ ꯏꯅꯥꯎꯒ ꯏ ꯀꯣꯏꯖꯕꯗꯨ ꯇꯣꯡꯉꯁꯩ ꯎꯄꯥꯏ ꯂꯩꯇꯦ ꯃꯤ ꯃꯌꯥꯝ ꯃꯔꯛꯛꯇꯨꯗ ꯊꯣꯡꯕ
ꯖꯝ ꯑꯃ ꯐꯖꯥꯔ ꯕꯤꯇꯤꯗ ꯕꯤꯇꯤ ꯄꯥ ꯅꯥꯈꯤꯗꯨꯔꯖꯦ ꯄꯕꯤꯇ ꯄ ꯅꯅꯥꯈꯤꯗꯨꯔ ꯍꯥꯥ ꯀꯩ ꯀꯩ ꯍꯒꯦ
ꯈꯪꯗꯦꯅꯦꯦ ꯀꯩꯝ ꯂꯩꯎꯗꯦꯗ ꯃꯊꯛ ꯀꯥꯕꯁꯨ ꯌꯥꯗꯦ ꯀꯔꯤ ꯊꯥꯏꯅꯒꯤ ꯄꯣꯠ ꯆꯩꯩ ꯈꯔ ꯁꯨꯔꯨꯡ ꯃꯆꯥ ꯑꯃ ꯆꯪꯉꯤ ꯑꯗꯨꯒ ꯂꯣꯏꯔꯦ ꯀꯒꯨ ꯏꯗ꯭ꯔꯦꯅꯦꯍꯦ ꯈꯁꯤꯒ ꯁꯕꯕ ꯂꯩꯩꯇ꯭ꯔꯣ ꯅꯪꯅ ꯅꯠꯇ꯭ꯔꯣꯀꯥꯟꯗ ꯉꯥꯅꯨ ꯊꯣꯡꯒ ꯀꯤꯍꯣꯝ ꯆꯥꯍꯣꯗ ꯆꯍꯁꯦ ꯍꯥꯏꯕꯗꯣ
ꯍꯣꯏ ꯍꯣꯏ ꯆꯦꯡ ꯃꯊꯛꯇ ꯀꯥꯔꯒ ꯐꯣꯟ ꯇꯧꯈꯒꯦ ꯑꯩ ꯍꯥꯏꯈ꯭ꯔꯒꯦ ꯑꯩꯈꯣꯏ ꯂꯥꯛꯀꯦꯅ ꯃꯈꯥꯗꯒꯤ ꯊꯣꯡꯉꯅꯤꯗꯅ ꯑꯗꯨꯒꯅꯦ ꯍꯥꯞꯄꯒ ꯄꯨꯈꯠꯂꯅꯤꯗꯅꯀꯣ ꯇꯤꯐꯤꯟꯗ ꯑꯗꯨꯗ ꯃꯅꯦ ꯆꯥꯎꯗ ꯃ ꯆꯤꯡ ꯆꯤꯡꯊꯛꯇꯨꯗ ꯑꯗꯨꯒ ꯑꯗꯨꯝ ꯀꯨꯝꯊꯔꯛꯑꯅꯤ ꯑꯩꯈꯣꯏ ꯆꯥꯕ ꯂꯣꯏꯕꯗ ꯀꯤꯍꯣꯝꯁ ꯈꯔ ꯆꯥꯔꯒ ꯑꯗꯨꯅꯤ ꯀꯩꯅꯣ ꯀꯥꯡ ꯀꯣꯏꯔꯕ ꯆꯠꯄ ꯍꯥꯏꯁꯦ ꯀꯤꯌꯣꯝ ꯆꯥꯕꯗꯨꯣ ꯅꯠꯇ꯭ꯔꯣ
ꯃꯥꯅꯦ ꯑꯗꯨ ꯚꯥꯏ ꯀꯅꯥꯗ ꯑꯩꯅ ꯍꯥꯏꯗꯤꯅꯦ ꯉꯥꯅꯨ ꯊꯣꯡꯕꯗꯣ
ꯎꯝ
ꯑꯥ ꯀꯩꯗ ꯆꯥꯔꯨꯗꯣꯏꯔ ꯍꯥꯏꯕ ꯃꯣꯏꯗꯤ ꯊꯣꯡꯉꯨꯗꯣꯏꯔꯕ
ꯅꯠꯇꯦ ꯑꯩꯈꯣꯏꯗꯒꯤ ꯊꯣꯡꯉꯒ ꯄꯨꯗꯣꯏꯅꯦꯕꯀꯣ ꯇꯤꯐꯤꯟꯗ ꯍꯥꯞꯄꯒ ꯑꯗꯨꯒ ꯆꯥꯛꯁꯨ ꯄꯨꯔꯗꯣꯏꯅꯦꯕꯀꯣ ꯂꯣꯏꯅꯃꯛ ꯐꯛꯁꯨ ꯀꯀꯥꯁꯨ ꯄꯨꯔꯗꯣꯏꯅꯦꯕꯀꯣ ꯑꯗꯨꯒ ꯑꯩꯈꯣꯏꯅ ꯆꯤꯡꯗꯣ ꯀꯥꯕꯗ ꯅꯦ ꯑꯗꯨꯗ ꯆꯤꯡꯕꯊꯛꯇꯨꯗ ꯆꯥꯔꯨꯗꯣꯏꯕ ꯅꯨꯡꯁꯤꯠꯀ ꯃꯌꯥꯝ ꯊꯤꯜꯂꯛꯄ ꯊꯤꯅꯉꯒꯖꯅꯤ ꯍꯥꯥ
ꯀꯗꯗꯦ ꯀꯌꯥꯗꯅ
ꯀꯥꯟ ꯈꯥꯡꯦꯁꯨꯗꯥꯥꯏꯗ ꯇ
ꯑꯗꯨꯗꯤ ꯉ ꯑꯗꯨ ꯑꯦꯔꯦꯟꯖ ꯇꯧꯕ ꯌꯥꯒꯅꯤꯅꯦ
ꯎꯝ ꯅꯪꯒꯤ ꯉꯥꯅꯨ ꯆꯥꯎꯕ ꯂꯣꯏꯗꯕꯤꯗꯣ ꯑꯗꯨ ꯍꯦꯛ
ꯑꯩ ꯉꯒꯥꯅ ꯂꯩꯇꯦ
ꯀꯩꯅꯅꯦ ꯉꯥꯅꯨꯁꯤꯡꯗꯣ ꯀꯥꯏ ꯆꯠꯈ꯭ꯔꯒꯦ
ꯍꯀꯥꯟꯗ ꯂꯣꯏꯗꯤꯌꯦ ꯅꯨ ꯂꯣꯏ ꯤꯊꯤꯔꯣ ꯑꯗꯨꯒ ꯈꯔ ꯂꯤꯇꯛ ꯇꯨꯕ ꯄꯩꯁꯥ ꯀꯌꯥꯗꯕꯤꯤꯗꯕ ꯀ ꯌꯥꯝ ꯆꯠꯅꯤꯡꯉꯦ ꯍꯥꯏꯗꯤ
ꯑꯥ
ꯍꯥꯏꯌꯨ ꯍꯥꯏꯌꯨ ꯍꯥꯏꯌꯨ ꯇꯥꯁꯦ ꯍꯥꯏꯌꯨ
ꯑꯩꯗꯣ ꯇꯨꯝꯁꯨ ꯇꯨꯝꯅꯤꯡꯉꯦꯕꯀꯣ ꯑꯗꯣ ꯃꯥꯏ ꯃꯤꯁ ꯆꯗ ꯊꯥꯠꯣꯣꯏꯒ